ꯇꯥꯕ꯭ꯔꯣ
ꯇꯥꯏ
ꯎꯝ ꯀꯔꯤ ꯌꯦꯟꯖꯥꯡ ꯆꯥꯔꯅꯣ ꯉꯁꯤꯗꯤ
ꯉꯔꯥꯡꯒꯤ ꯄꯥꯟꯒ ꯁꯣꯏꯕꯨꯝ ꯊꯣꯡꯕꯗꯣ ꯃꯨꯀ ꯆꯥꯗꯣꯢꯅꯤ
ꯑꯁ ꯑꯗꯣ ꯌꯥꯝ ꯍꯥꯎꯒꯅꯤ
ꯌꯥꯝ ꯍꯥꯎꯇꯦ ꯃꯣꯏꯒꯤ ꯄꯥꯟꯗꯣ
ꯀꯔꯤꯒꯤ
ꯈꯪꯗꯦ
ꯑꯩꯗꯤ ꯅꯍꯥꯟ ꯆꯥꯢ ꯀꯩꯁꯨ ꯇꯥꯎꯗꯦ ꯑꯗꯨ ꯑꯩꯈꯣꯏꯒ ꯆꯞ ꯃꯥꯟꯅꯔꯦ ꯅꯣꯏꯒꯤ ꯐꯠꯇꯕ ꯑꯣꯏꯔꯝꯃꯅꯦ ꯑꯩꯈꯣꯏꯒ ꯆꯞ ꯃꯥꯟꯅꯩꯌꯦ
ꯑꯗꯨ ꯀꯔꯤꯔꯥ ꯃꯅꯝ ꯈꯔ ꯅꯥꯝꯕꯗꯣ
ꯑꯣ ꯑꯁ ꯅꯣꯏ ꯅꯣꯏꯣꯏ ꯅꯣꯏꯒꯤ ꯈꯔ ꯐꯥꯠꯇꯕ ꯑꯣꯏꯔꯝꯒꯅꯤ ꯑꯩꯈꯣꯏ ꯅꯍꯥꯟ ꯂꯥꯏꯑ ꯑꯗꯨ ꯑꯗꯨꯝ ꯆꯞ ꯃꯥꯟꯅꯩꯑ ꯑꯩꯈꯣꯏꯒ ꯀꯣ
ꯎꯝ ꯌꯥꯝ ꯍꯥꯎꯇꯦ ꯃꯣꯏꯒꯤꯁꯦ
ꯅꯣꯏ ꯕꯖꯥꯔꯗꯒꯤ ꯂꯩꯔꯛ ꯭ꯔꯥ ꯅꯠꯇ꯭ꯔꯒ ꯑꯗꯨꯗ ꯂꯩꯔꯛꯄ꯭ꯔꯥ ꯎꯝ ꯑꯗꯣ ꯈꯔ ꯍꯥꯎꯗꯕ ꯑꯣꯏꯔꯝꯅꯤ ꯑꯩꯈꯣꯏꯒꯤ ꯑꯣꯏꯔꯁꯨ ꯑꯩꯈꯣꯏꯁꯨ ꯁꯨꯃꯥꯏꯅ ꯇꯧꯋꯅ ꯍꯥꯎꯇꯕ ꯑꯗꯨꯝ ꯂꯥꯏꯉꯩꯗꯅ ꯑꯗꯨꯒꯤ ꯑꯣꯏꯔꯝꯕꯅꯦ ꯅꯍꯥꯟ ꯁꯤꯗ ꯂꯥꯛꯑꯦ ꯑꯗꯨꯝ ꯍꯥꯎꯋꯦ ꯌꯥꯝ ꯑꯩꯈꯣꯏꯒꯃꯅꯏ
ꯌꯥꯝꯅ ꯍꯥꯎꯒꯗ꯭ꯔꯥ ꯈꯜꯂꯒ
ꯎꯝ ꯑꯗꯨ ꯄꯥꯝꯅꯅꯦ ꯅꯠꯇ꯭ꯔꯗꯤ ꯍꯥꯎꯒꯅꯤ ꯍꯥꯏꯕꯗꯤ ꯁꯣꯏꯕꯨꯝꯨꯝꯕꯗꯤ ꯌꯥꯝ ꯍꯥꯎꯋꯦꯅ ꯍꯣꯏ
ꯍꯥꯎꯕꯨꯗꯤ ꯍꯥꯎꯋꯦꯕ ꯑꯗꯣ ꯑꯩ ꯑꯩꯅ ꯈꯕꯒ ꯃꯅꯥꯗꯕ ꯍꯥꯏꯗꯤ ꯌꯥꯝ ꯍꯥꯎꯒꯗ꯭ꯔꯥ ꯈꯪꯉꯦꯕ
ꯎꯝ ꯑꯗꯦ ꯅꯎꯅ ꯄꯗꯤꯦ
ꯇꯨꯝꯔꯤꯩ
ꯎꯝ
ꯃꯥꯗꯣ ꯆꯥꯗꯦ ꯃꯦꯒꯤ ꯆꯥꯕ ꯃꯥꯜꯂꯦ ꯃꯥ
ꯎꯝ ꯑꯌꯨꯛꯇ ꯆꯥ ꯇ ꯑꯌꯨꯛꯇ ꯎꯝ ꯆꯥꯗ꯭ꯉꯗꯤ ꯃꯦꯒꯤ ꯆꯥꯒꯅꯨ ꯍꯥꯏꯌꯣ
ꯃꯦꯒꯤꯗꯣ ꯃꯥ ꯊ ꯊꯣꯡꯁꯨ ꯊꯣꯡꯗꯅ ꯆꯥꯕ ꯃꯥꯜꯂꯦ
ꯑꯗꯨꯁꯨ ꯆꯥꯛ ꯆꯥꯗ꯭ꯔꯤꯉꯩꯗꯗꯤ ꯆꯥꯒꯅꯨ ꯍꯥꯏꯌꯣ
ꯑꯗꯨꯝ ꯍꯥꯏꯕꯅꯦ
ꯌꯥꯝ ꯌꯥꯝ ꯐꯠꯇꯕꯅꯦꯀꯣ ꯑꯗꯨꯗꯣ
ꯑꯗꯨꯒ ꯉꯔꯥꯡꯗꯣ ꯑꯌꯨꯛꯀꯣ ꯑꯩꯅ ꯌꯦꯟꯗꯦꯝ ꯅꯪꯕꯤꯔꯛꯄꯗꯣ ꯑꯗꯨꯒ ꯑꯂꯨ ꯊꯣꯡꯉ ꯑꯩꯗꯤ ꯌꯥꯝ ꯍꯥꯎꯔꯒ ꯆꯥꯕꯅꯦꯕ ꯃꯥꯗꯣ ꯀꯔꯤ ꯌꯦꯟꯁꯥꯡꯁꯠ ꯊꯣꯡꯉꯦ ꯍꯥꯏꯔꯒ ꯑꯩꯅ ꯌꯦꯟꯗꯦꯝꯒ ꯑꯂꯨ ꯊꯣꯡꯉꯦ ꯍꯥꯏꯕꯒꯤꯁꯨꯣ ꯃꯥꯗꯣ ꯌꯦꯡꯁꯨ ꯌꯦꯡꯗꯦ ꯑꯗꯨ ꯑꯗꯣ ꯄꯨꯡ ꯑꯍꯨꯝ ꯇꯥꯔꯦꯕ ꯃꯥꯗꯣ
ꯎꯝ
ꯌꯦꯡꯁꯨ ꯌꯦꯡꯗꯦ ꯆꯥꯗꯦ ꯃꯥ
ꯑꯁ ꯑꯩꯁꯨ ꯌꯥꯝ ꯍꯥꯎꯅ ꯆꯥꯏ
ꯑꯗꯨꯅꯦ ꯑꯩꯗꯤ ꯌꯥꯝ ꯑꯩ ꯆꯥꯃ ꯄꯥꯟꯕꯥꯟꯕꯒꯤꯀꯣ ꯃꯥꯒꯤ ꯀꯣꯅꯥꯒꯗ꯭ꯔꯥ ꯈꯜꯂꯒ ꯑꯗꯨꯝ ꯑꯩꯗꯣ ꯇꯥꯎꯕꯅꯦꯕ ꯌꯥꯝ ꯆꯥꯗꯕꯤꯗꯀꯣ ꯑꯗꯨ ꯃꯥ ꯆꯥꯗꯕ ꯋꯥꯟꯗ ꯑꯃꯨꯛꯀ ꯑꯩꯅ ꯆꯥꯕ ꯂꯣꯏꯕ ꯑꯗꯣ ꯌꯦꯟꯖꯥꯡ ꯂꯥꯎꯕ ꯆꯠꯂꯣ ꯍꯥꯏꯔꯁꯨ ꯉꯝꯗꯦ ꯍꯥꯏꯔꯒꯀꯣ ꯏꯇ
ꯏꯟꯖꯥꯡ ꯍꯥꯎ ꯇ ꯄꯨꯁꯨꯣ ꯑꯩꯈꯣꯏ ꯑꯩꯈꯣꯏꯅꯅꯦ ꯂꯝꯃꯣꯏꯗꯤ ꯈꯟꯕ ꯑꯣꯏꯔꯝ ꯏꯟꯖꯥꯡ ꯍꯥꯎꯗ꯭ꯔꯗꯤ ꯑꯩꯈꯣꯏꯕꯨ ꯑꯗꯨꯝ ꯇꯩꯅꯕꯗꯣ ꯃꯣꯏꯁꯦ ꯅꯤꯡꯉꯥꯏꯒ ꯇꯥꯎꯕ ꯃꯥꯜꯂꯦꯗ ꯑꯗꯨ ꯅꯤꯡꯉꯥꯏ ꯍꯥꯏꯕ ꯇꯥꯔꯦ
ꯎꯝ
ꯌꯦ ꯇꯗꯦ ꯃꯥ
ꯑꯩꯈꯣꯏ ꯄꯦꯛꯁꯨ ꯄꯦꯛꯄꯒꯤ ꯑꯩꯗꯤ ꯑꯁꯤ ꯌꯦꯟꯗꯦꯝꯗꯤ ꯄꯦꯛꯄꯅ ꯍꯥꯎꯋꯦ ꯆꯥꯎꯕꯗꯨꯗꯤ ꯆꯥꯅꯤꯡꯗꯦ ꯀꯔꯤꯔꯥ ꯈꯪꯗꯦ ꯅꯪꯁꯨ ꯇꯥꯎꯕ꯭ꯔꯥ
ꯈꯪꯗ꯭ꯔꯦ ꯑꯩꯗꯤ
ꯌꯥꯝ ꯆꯥꯎꯕꯗꯣ ꯑꯩꯗꯤ ꯆꯥꯅꯤꯡꯗꯦ ꯑꯗꯨꯝ ꯑꯁꯤ ꯄꯤꯛꯄꯅ ꯃꯆꯥ ꯑꯁꯤꯗꯒꯤ ꯈꯔ ꯈꯔ ꯄꯤꯛꯄꯗꯣ ꯑꯗꯨꯅ ꯍꯦꯟꯅ ꯍꯥꯎꯋꯦ ꯑꯩꯗꯤ
ꯑꯗꯨꯝ ꯍꯥꯎꯕ ꯉꯥꯛꯇꯅꯤꯅ
ꯌꯦꯟꯗꯦꯝꯒ ꯊꯥꯡꯖꯤꯡꯒ ꯃꯤꯠ ꯄꯗꯣ ꯌꯥꯝ ꯍꯥꯎꯋꯦ ꯍꯥꯏꯌꯦ ꯑꯩꯗꯤ ꯆꯥꯗ꯭ꯔꯤ ꯎ ꯌꯥꯝ ꯍꯥꯎꯋꯦ ꯍꯥꯏ ꯑꯩꯗꯤ ꯆꯥꯗ꯭ꯔꯤ
ꯏꯔꯣꯟꯕꯗꯤ ꯑꯗꯨꯝ ꯍꯥꯎꯋꯦꯅ ꯑꯩꯈꯣꯏ ꯍꯣꯁꯇꯦꯜ ꯂꯩꯕ ꯀꯥꯟꯗꯁꯨ ꯑꯗꯨꯝ ꯆꯥꯕꯅꯤꯅ
ꯍꯧꯖꯤꯛ ꯊꯥꯡꯖꯤꯡ ꯃꯇꯝ ꯍꯣꯡꯕ ꯃꯇꯝꯅꯦ ꯌꯥꯝ ꯄꯤꯔꯝꯒꯅꯤ ꯑꯈꯣꯏ ꯍꯣꯁꯇꯦꯜꯗꯗꯣ
ꯑꯗꯨꯅꯦ
ꯍꯣꯡꯉꯗꯤ ꯑꯗꯨꯝ ꯄꯤꯌꯦꯗꯅ
ꯎꯝ
ꯁꯦꯜꯗ ꯏꯟꯖꯥꯡ ꯍꯥꯎꯇꯕꯗꯣ ꯈꯟꯕꯗ ꯋꯥ
ꯑꯩꯗꯤꯀꯣ ꯑꯃꯨꯛ ꯑꯃ ꯐꯥꯎ ꯔ꯭ꯌꯦꯟꯗ ꯑꯃꯨꯛ ꯑꯃ ꯐꯥꯎ ꯆꯪꯅꯤꯡꯗꯦ
ꯑꯗꯨꯒꯤꯅꯤ ꯆꯥꯅꯤꯡꯕ ꯑꯃ ꯐꯥꯎ ꯌꯥꯎꯗꯦ ꯑꯗꯨ ꯔꯦꯈꯥꯒ ꯕꯣꯔꯣꯏꯗꯨꯗꯤ ꯑꯁ ꯃꯨꯀ ꯂꯧꯅꯤꯡ ꯑꯗꯨꯒ ꯑꯩꯈꯣꯏ ꯑꯅꯤ ꯍꯩꯅꯧ ꯑꯃ ꯌꯦꯡꯉꯀꯥꯟꯗ ꯑꯌꯨꯛꯇ ꯃꯥꯡꯈꯤꯕꯗꯨ ꯈꯪꯕ꯭ꯔꯣ
ꯅꯍꯥꯟꯅ ꯆꯥꯔꯗꯤ ꯐꯥꯒꯗꯕꯅꯤꯀꯣꯅ ꯍꯥꯏꯌꯦꯕꯗꯣ
ꯑꯗꯨꯅꯦ ꯑꯗꯨꯝ ꯍꯩꯅꯥꯎꯗꯤ ꯑꯗꯨꯝ ꯆꯥꯏꯗ
ꯑꯁ ꯍꯩꯅꯧ ꯀꯣꯂꯦꯖꯁꯨ ꯃꯌꯥꯝ ꯂꯥꯏꯕꯒꯤꯀꯣ
ꯍꯣꯏ
ꯑꯗꯨꯝ ꯆꯥ ꯑꯁ ꯅꯍꯥꯟ ꯑꯩꯈꯣꯏ ꯂꯥꯁ ꯁꯦꯃꯁ ꯇꯔꯗ ꯑꯦꯛꯖꯥꯝ ꯊꯥꯕ ꯀꯥꯟꯗ ꯍꯩꯅꯧꯒ ꯌꯥꯝ ꯆꯥꯕ ꯗꯣ ꯑꯩꯈꯣꯏꯒꯤ ꯏꯃꯥꯟꯅꯕꯤ ꯑꯃꯗꯣ
ꯍꯣꯏ
ꯇꯔꯥ ꯐꯥꯕꯤꯗꯣ ꯃꯥꯁꯦ ꯃꯥꯁꯦ ꯁꯨꯡ ꯆꯥ ꯆꯥꯅꯤꯡꯗꯦ ꯀꯔꯤꯔ ꯈꯪꯗꯦ ꯑꯗꯨꯒ ꯃꯥ ꯃꯥꯗꯤ ꯑꯩꯒꯤ ꯈꯨꯜꯂꯒ ꯄꯨꯔꯛꯀꯅꯦ ꯃꯌꯥꯝ ꯑꯩꯒꯤ ꯃꯤꯡ ꯃꯄꯥꯟꯗꯒꯤ ꯑꯥ ꯒꯦꯠꯇꯒꯤ ꯀꯥꯎꯔꯒ ꯀꯣ ꯂꯥꯛꯑꯅꯤ ꯑꯗꯨꯒ ꯑꯃ ꯐꯥꯎ ꯆꯥꯔꯣꯏ ꯑꯩ ꯆꯥꯕꯗꯣ ꯌꯦꯡꯉꯒ ꯌꯥꯝ ꯉꯥꯛꯑꯦ ꯑꯁꯨꯛ ꯁꯨꯃꯥꯏꯅ ꯄꯦꯛꯂꯒ ꯀꯔꯤꯒꯤ ꯌꯥꯝ ꯆꯥꯕꯅꯣ ꯍꯥꯏꯔꯛꯑꯦ ꯑꯩꯕꯨ
ꯃꯥꯗꯤ ꯍꯥꯏꯁꯦ
ꯑꯗꯨꯅꯦ ꯎꯝ ꯍꯩꯒ꯭ꯔꯨꯗꯤ ꯈꯔ ꯄꯥꯝꯃꯦ ꯃꯥꯁꯦ
ꯎꯝ
ꯍꯩꯒ꯭ꯔꯨꯗꯤ ꯈꯔ ꯆꯥꯕꯅꯤ ꯍꯩꯒ꯭ꯔꯨꯒꯨꯝꯕ ꯔꯦꯈꯥꯁꯨ ꯈꯔ ꯆꯥꯕꯅꯤ ꯀꯣꯝꯂꯥꯒ ꯃꯥꯒꯤ ꯄꯨꯔꯛꯑꯒ ꯑꯩꯈꯣꯏ ꯑꯅꯤꯅ
ꯑꯗꯨꯅꯦ
ꯑꯗꯨꯒꯤ ꯋꯥꯔꯤꯗꯣ ꯃꯥ ꯍꯦꯛ ꯍꯦꯛ ꯊꯣꯛꯂꯛꯄꯅꯦ ꯃꯥꯁꯦ
ꯃꯣꯏ ꯃꯥꯗꯤ ꯑꯩꯈꯣꯏ ꯑꯅꯤꯕꯨ ꯌꯥꯝ ꯉꯥꯛꯑꯦ ꯍꯥꯏꯌꯦ ꯑꯃ ꯐꯥꯎꯁꯨ ꯅꯠꯇꯦ ꯑꯅꯤ ꯑꯍꯨꯝ ꯅꯣꯏ ꯑꯅꯤꯗꯤ ꯆꯥꯒꯅꯤꯅ
ꯎ
ꯌꯥꯝ ꯉꯥꯛꯑꯦ ꯅꯣꯏ ꯑꯅꯤꯗꯣ ꯀꯣꯝꯂꯥꯒꯤ ꯃꯇꯗ ꯅꯣꯏ ꯑꯅꯤꯕꯨ ꯇꯨꯝ ꯅꯤꯡꯁꯤꯡꯉꯦ ꯍꯥꯏꯌꯦ ꯃꯥꯁꯦ
ꯍ
ꯀꯣꯝꯂꯥ ꯐꯥꯎ ꯆꯥꯅꯤꯡꯗꯗ ꯍꯥꯏꯗꯤ ꯉꯗꯤ ꯐꯥꯔꯦ ꯃꯥ
ꯍꯣꯏ ꯑꯩꯗꯤ ꯀꯣꯟ ꯐꯥꯎ ꯆꯥꯕꯅꯦ ꯑꯗꯨꯝ ꯅꯨꯃꯤꯠ ꯃꯥꯗꯀꯣ
ꯎꯝ
ꯈ꯭ꯔꯤꯁꯃꯥꯁ ꯃꯇꯝꯗꯣ ꯆꯥꯛ ꯍꯦꯛ ꯇꯧꯔꯒ ꯆꯥꯕꯗꯣ ꯑꯗꯨꯝ ꯀꯨꯟ ꯀꯨꯟ ꯐꯥꯎ ꯆꯥꯕꯅꯦ ꯍꯥꯏꯗ
ꯑꯥ
ꯑꯗꯨꯒꯤ ꯑꯩ ꯏꯃꯥꯁꯨ ꯑꯩꯒ ꯆꯞ ꯃꯥꯟꯅꯩꯌꯦꯕ
ꯎꯝ
ꯄꯨꯣꯛ ꯊꯥꯜꯂꯁꯨ ꯑꯗꯨꯝ ꯆꯥꯕꯗꯣꯏꯔ ꯀꯣꯝꯂꯥꯥꯁꯦ ꯇꯥꯕ꯭ꯔꯥ
ꯀꯝꯂꯥꯗꯤ ꯎꯝ ꯀꯣꯝꯂꯥꯗꯤ ꯑꯁ ꯍꯥꯎꯋꯤꯀꯣ
ꯍ ꯃꯇꯥ ꯑꯃ ꯂꯥꯛꯅꯤꯡꯈ꯭ꯔꯦ ꯑꯩ
ꯃꯇꯝ ꯃꯥꯡꯛꯈꯩ ꯅꯣꯏꯗꯤ ꯐꯥꯔꯝ ꯂꯥꯛꯕꯅꯤꯅ ꯑꯩꯈꯣꯏꯗꯤ ꯑꯁ ꯂꯣꯏꯕ ꯂꯣꯏꯈꯤ ꯂꯣꯏꯈ꯭ꯔꯦ ꯑꯗꯨꯗ ꯀꯒꯣꯝꯂꯥꯁꯦ
ꯌꯨꯝꯗꯁꯨ ꯂꯩꯇꯦ
ꯌꯨꯝꯅ ꯂꯥꯏꯑꯌꯦ ꯑꯗꯨꯁꯨ ꯌꯥꯝꯗꯦꯗꯅ ꯌꯥꯝꯗ꯭ꯔꯦ ꯍꯧꯖꯤꯛꯇꯤ
ꯆꯥꯅꯤꯡꯉꯥꯏꯅ ꯍꯥꯏꯔꯗꯤ ꯌ ꯂꯣꯏꯔꯦ
ꯍꯣꯏ ꯑꯗꯨꯅꯤ ꯑꯗꯨꯔꯁꯨ ꯌꯥꯝꯗꯕ ꯃꯇꯥꯝꯁꯨ ꯂꯥꯛꯕꯒꯤꯀꯣ
ꯑꯣ ꯑꯗꯨꯩꯅꯣ ꯑꯣꯔꯦꯟꯖꯁꯨꯐꯎꯗ ꯂꯩꯒꯗ꯭ꯔꯥ ꯂꯗꯃꯜꯗꯤ
ꯑꯁꯤꯒꯤ ꯆꯍꯤꯗꯔꯣ
ꯎꯝ
ꯃꯥꯥꯟꯗꯦꯗ ꯀꯣ
ꯃꯅꯤ
ꯃꯗꯦ
ꯑꯗꯨꯝ ꯄꯩꯁꯥ ꯃꯥꯡꯗꯣꯏꯅꯦ ꯑꯩꯈꯣꯏꯁꯦ ꯐꯥꯔꯝ ꯂꯩꯔꯁꯨ ꯑꯗꯨ ꯑꯣꯔꯦꯟꯖ ꯁꯁꯕꯥꯒꯨꯝꯕ ꯂꯩꯇ꯭ꯔꯗꯤꯀꯣ
ꯎꯝ ꯌꯣꯟꯕ ꯃꯐꯝꯐꯝ ꯂꯩꯗ꯭ꯔꯗꯤꯀꯣ ꯁꯤꯁꯨ ꯀꯣꯝꯂꯥꯗꯤ ꯌꯣꯟꯕ ꯅꯨꯡꯉꯥꯏꯕꯅꯤꯅ ꯑꯗꯨꯝ ꯁꯤꯠꯂꯅꯤꯗꯥꯏ
ꯑꯌꯥꯝꯕꯗꯤꯀꯣ ꯑꯥꯗ ꯄꯨꯅꯤꯡꯉꯥꯏ ꯂꯥꯛꯕꯅꯦꯕ ꯃꯣꯏꯗꯣ ꯑꯗꯨꯒꯤ ꯄꯩꯁꯥꯁꯦ ꯈꯔ ꯃꯥꯡꯕꯅꯤ
ꯍꯣꯏ ꯆꯨꯝꯃꯗꯤ ꯆꯨꯝꯃꯦ
ꯑꯣꯔꯦꯟꯖ ꯖꯨꯁ ꯃꯝ ꯅꯠꯇ꯭ꯔꯗꯤ ꯑꯥꯗ ꯄꯨꯅꯤꯡꯉꯥꯏꯅꯦꯕ ꯕꯖꯥꯔꯗꯗꯤ ꯍꯧꯖꯤꯛ
ꯑꯣꯆꯥꯔ ꯎꯝ ꯑꯗꯣ ꯑ ꯑꯗꯨ ꯌꯥꯝꯅꯁꯨ ꯀꯣꯝꯂꯥꯗꯤ ꯌꯥꯝ ꯍꯣꯡꯕꯁꯨ ꯅꯠꯇꯦꯗꯅ
ꯍꯣꯏ
ꯇꯃꯤ ꯌꯥꯏꯗ ꯌꯣꯟꯕ ꯅꯨꯡꯉꯥꯏꯔꯅꯤꯗ ꯃꯣꯏ ꯃꯤ ꯌꯣꯟꯗꯕ ꯃꯇꯝꯗ ꯌꯣꯟꯕꯅ ꯍꯦꯟꯅ ꯁꯤꯠꯂꯝꯒꯅꯤ ꯈꯔ ꯉꯥꯟꯅ ꯃꯨꯜꯂꯗꯤꯀꯣ
ꯑ ꯑꯩꯈꯣꯏꯒꯤ ꯐꯥꯔꯝꯁꯦ ꯐꯥꯔꯝ ꯆꯥꯎꯔꯁꯨꯀꯣ ꯐꯠꯇꯕꯅꯦ ꯃꯣꯏꯗꯣ
ꯍꯣꯏ ꯑꯝ ꯁꯦꯕꯥ ꯌꯥꯝ ꯇꯥꯎꯋꯦ ꯀꯣ ꯀꯣꯝꯂꯥꯁꯦ ꯑꯗꯨꯝ ꯑꯗꯨ ꯑꯣꯏꯅ ꯎꯝ ꯁꯦꯕꯒꯗꯤ ꯑꯁ ꯌꯥꯝ ꯆꯥꯡꯉꯤ ꯋꯥꯅꯤ ꯌꯦꯡꯁꯤꯟꯗ꯭ꯔꯗꯤꯀꯣ ꯑꯃꯨꯛꯀ ꯇꯥꯎꯋꯦ
ꯑꯗꯨꯒꯤꯅꯦ ꯑꯩꯈꯣꯏ ꯑꯩꯈꯣꯏꯅ ꯑꯗꯨ ꯎꯝ ꯀꯔꯤꯔꯥ ꯄꯥꯟꯒꯤ ꯃꯔꯨꯗꯣ ꯑꯥꯛꯋꯥꯒꯤ ꯃꯔꯨꯗꯣ
ꯑꯣ ꯍꯣꯏ ꯍꯣꯏ
ꯑꯗꯨ ꯂꯥꯟ ꯇꯧꯕ ꯍꯥꯎꯔꯦꯕ ꯍꯣꯏ ꯑꯗꯨ ꯍꯥꯎꯅꯕ ꯇꯧꯔꯦ
ꯎꯝ
ꯍꯥꯏꯗꯤ ꯀꯣꯝꯂꯥꯁꯦ
ꯀꯣꯝꯂꯥꯗꯤ ꯎꯝ ꯃꯥ ꯁꯦ ꯁꯦꯕꯥꯒꯤ ꯃꯍꯨꯠ ꯂꯥꯛꯇ꯭ꯔꯗꯤꯀꯣ
ꯍꯣꯏ ꯁꯦꯕꯥ ꯌꯥꯝꯃꯦ ꯑꯗꯨ ꯃꯇꯨꯡꯗ ꯎꯝ ꯀꯔꯤꯔꯥ ꯅꯨꯡꯁꯤꯠ ꯀꯨꯝꯕ ꯂꯩꯕ ꯀꯥꯟꯗ ꯀꯣ ꯁꯤꯒꯨꯝꯕ ꯃꯇꯝꯁꯦ ꯌꯥꯝ ꯀꯦꯟꯕꯅꯦꯕ
ꯍꯣꯏ ꯆꯨꯝꯃꯦ
ꯎꯝ ꯆꯍꯤ ꯂꯥꯁ ꯆꯍꯤ ꯂꯥꯁ ꯂꯥꯁ ꯏꯌꯔꯗꯣ
ꯎꯝ ꯍꯣꯏ
ꯐꯠꯇꯦ ꯑꯈꯣꯏꯒꯤꯁꯦ ꯂꯤꯁꯤꯡ ꯑꯅꯤꯒꯨꯝꯕꯗ ꯑꯗꯨꯝ ꯐꯥꯔꯝ ꯑꯃꯗꯀꯣ ꯂꯤꯁꯤꯡ ꯑꯅꯤꯒꯨꯝꯕꯗ ꯈꯛꯇ ꯊꯣꯛꯑꯦꯕ
ꯑꯣ ꯑꯣ ꯀꯣꯝꯂꯥꯗꯤ ꯐꯥꯕ ꯆꯍꯤ ꯂꯩꯌꯦ ꯐꯠ ꯇꯕ ꯆꯍꯤꯁꯨ ꯂꯩꯌꯦ
ꯑꯗꯣ ꯑꯥ ꯎꯝ ꯑꯣꯔꯦꯟꯖ ꯍꯦꯁꯕꯥꯜ ꯂꯩꯇ꯭ꯔꯗꯤꯀꯣ
ꯎꯝ
ꯂꯥꯁ ꯏꯌꯥꯔꯗꯣ ꯌꯥꯝ ꯄꯩꯁꯥ ꯃꯥꯡꯒꯅꯤ ꯑꯣꯔꯦꯟꯖ ꯐꯦꯁꯕꯥꯥꯜ ꯂꯩꯕꯒꯤ ꯑ ꯈꯔꯕꯨꯗꯤ ꯐꯥꯏꯌꯦ
ꯎꯝ ꯀꯣꯝꯂꯥ ꯑꯍ ꯀꯣꯝꯂꯥꯁꯤꯗꯤ ꯑꯁ ꯃꯤ ꯃꯌꯥꯝꯅ ꯄꯥꯝꯕꯗꯣ ꯀꯣꯝꯂꯥꯗꯤ ꯌꯥꯝ ꯆꯥꯛꯄꯗꯣ
ꯐꯖꯩꯅꯦ
ꯎꯝ ꯑꯩꯈꯣꯏꯒꯤ ꯐꯥꯔꯃꯔ ꯍꯥꯏꯕꯗꯤ ꯂꯥꯎ ꯁꯨꯕꯁꯤꯡꯒꯤꯗꯤ ꯌꯥꯝ ꯐꯥꯏ ꯁꯤ ꯀꯣꯝꯂꯥꯒꯤ ꯉꯥꯏꯕꯁꯦ ꯐꯦꯁꯤꯚꯦꯜ ꯂꯩꯕꯁꯦ ꯍꯥꯏꯕ ꯇꯤ ꯑꯈꯣꯏꯒꯤ ꯐꯥꯕ ꯒꯨꯗ ꯄ꯭ꯔꯣꯗꯛꯁꯤꯡꯗꯣ ꯌꯣꯟꯅꯤꯡꯉꯥꯏ ꯃ ꯐꯝ ꯂꯥꯏꯕꯒꯤꯀꯣ ꯁꯨꯃꯥꯏꯅ ꯑꯗꯨꯝ ꯂꯩꯔꯗꯤ ꯐꯒꯅꯤ ꯂꯧ ꯁꯨꯕꯁꯤꯡ ꯌꯥꯝ ꯋꯥꯔꯒ ꯃꯣꯏꯁꯨ ꯁꯦꯝꯔꯛꯄꯅꯤꯅꯀꯣ
ꯎꯝ ꯑꯃꯨꯔꯣꯛ ꯑꯃꯣꯔꯣꯛꯀꯤ ꯐꯦꯁꯇꯤꯚꯦꯜ ꯂꯩꯕꯗꯣ
ꯍꯣꯏ
ꯑꯃꯨꯛꯀ ꯂꯩꯔꯗꯤ ꯐꯥꯒꯅꯤ
ꯌꯥꯝꯃ ꯂꯩꯥꯇꯕꯒꯤ ꯑꯣꯏꯔꯝꯅꯤꯀꯣ ꯃꯣꯏꯁꯦ ꯑꯃꯨꯛ ꯐꯪ ꯀꯩꯅꯣ ꯄꯥꯡꯗꯣꯛꯈꯤꯗ꯭ꯔꯤꯀꯣ
ꯎꯝ ꯄꯩꯁꯥ ꯂꯩꯇꯥꯕꯩꯅꯦ
ꯍꯥꯥ
ꯄꯩꯁꯥ ꯂꯩꯇꯕꯒꯤꯅꯦꯕ ꯏꯁꯄꯣꯟꯁꯥꯔꯒꯨꯝꯕ ꯂꯩꯔꯗꯤꯀꯣ
ꯍꯣꯏ
ꯑꯗꯨꯝ ꯇꯧꯅꯤ ꯍꯥꯏꯗꯤ ꯂꯥꯎꯕꯨꯗꯤ ꯑꯗꯨꯝ ꯇꯥꯎꯋꯤꯅ ꯑꯈꯣꯏꯁꯨ
ꯍꯣꯏ
ꯂꯥꯏꯕꯨꯗꯤ ꯂꯩꯅ ꯂꯩꯇꯦ ꯍꯥꯏꯕ ꯋꯥ ꯅꯠꯇꯦꯕ ꯄꯩꯁꯥꯒꯤꯅꯦꯕ
ꯑꯗꯨꯗ ꯑꯩꯗꯤ ꯀꯤꯌꯦ ꯃꯣꯏꯅ ꯀꯝꯄꯤꯇꯤꯁꯟ ꯇꯥꯎꯕꯗꯣ ꯆꯥꯕꯒꯤ ꯀꯤꯌꯦ ꯌꯦꯉꯕꯗ ꯑꯁ ꯃꯣꯏ ꯍꯣꯏ ꯃꯣꯏ ꯃꯍꯤ ꯌꯥꯔꯣꯏ ꯀꯔꯤ ꯍꯥꯏꯁꯤꯔ ꯃꯣꯏꯒꯤ ꯄꯨꯛꯇꯣ
ꯍꯣ